ꯑꯥꯎ ꯏꯌꯥꯝꯕ ꯀꯃꯥꯏ ꯀꯃꯥꯏ ꯇꯧꯔꯤꯒꯦ ꯄꯥꯎ ꯐꯥꯎꯅꯈꯤꯗꯕꯁꯨ ꯀꯨꯏꯔꯦ ꯎꯈꯤꯗꯕꯁꯨ ꯀꯨꯏꯔꯦ ꯀꯔꯤ ꯀꯃꯥꯏ ꯂꯩꯔꯤ ꯍꯧꯖꯤꯛꯀꯥꯟ ꯃꯥꯅꯦ ꯍꯧꯖꯤꯛꯀꯥꯟꯁꯤꯕꯨ ꯕꯣꯠ ꯅꯨꯡꯒ ꯅꯛꯁꯤꯜꯂꯛ
ꯑꯁ ꯕꯣꯠꯀꯤ ꯍꯧꯖꯤꯛꯐꯥꯎ ꯀꯜꯂꯤꯌꯦ
ꯎꯝ ꯎꯝ ꯎꯝ
ꯂꯣꯟꯅꯔꯨꯃꯣ ꯈꯪꯗꯦ ꯍꯧꯖꯤꯛꯇꯤ ꯗꯦꯃꯣꯀ꯭ꯔꯦꯁꯤꯒꯤ ꯑꯁꯦꯡꯕ ꯃꯁꯛ ꯎꯔꯦ ꯑꯗꯨꯅꯦ ꯅꯠꯇ꯭ꯔꯥ
ꯎꯝ ꯎꯝ
ꯏꯂꯦꯛꯁꯟ ꯍꯥꯏꯁꯦ ꯑꯩꯈꯣꯏꯗꯤ ꯐꯦꯁꯇꯤꯕꯦꯜ ꯑꯃꯅꯦ ꯇꯧꯅꯔꯤꯁꯦ ꯍꯧꯖꯤꯛ
ꯑꯗꯨꯅꯤꯅꯦ ꯢꯌꯥꯝꯕ ꯑꯦꯂꯦꯛꯁꯥꯟ ꯍꯥꯢꯖꯦ ꯑꯩꯈꯣꯏ ꯑꯗꯥꯏꯖꯨ ꯑꯗꯨꯅꯤ ꯍꯧꯖꯤꯛꯀꯥꯟꯒꯤ ꯏꯂꯦꯛꯁꯟꯁꯤꯗꯤ ꯏꯂꯦꯛꯁꯟ ꯅꯠꯇꯦ ꯁꯦꯂꯦꯛꯁꯟꯅꯦ ꯍꯥꯏꯅꯩꯗꯨꯗꯤ ꯑꯦꯂꯦꯛꯁꯟ ꯍꯥꯏꯗꯤ ꯃꯌꯥꯝꯅ ꯑꯄꯥꯝꯕ ꯃꯤꯍꯨꯠ ꯈꯟꯕ ꯅꯠꯇꯦ ꯁꯦꯂꯦꯛ ꯇꯧꯕꯅꯦꯅꯀꯣ ꯃꯥꯅꯦ ꯑꯗꯨꯗꯤ ꯑꯩꯈꯣꯏ ꯇꯝꯄꯥꯛ ꯑꯝ ꯈꯔ ꯀꯩꯅꯣ ꯑꯣꯏꯖꯔꯒꯁꯨ ꯚꯣꯠ ꯊꯥꯗꯅ ꯆꯤꯡꯗꯗꯤ ꯁꯦꯂꯦꯛ ꯇꯧꯋꯦ ꯍꯥꯏꯗꯅꯤ
ꯃꯥ ꯄꯩꯁꯥ ꯈꯔ ꯄꯋꯥꯔ ꯈꯔ ꯀꯟꯕ ꯀꯥꯡꯕꯨꯅ ꯁꯦꯂꯦꯛ ꯇꯧꯕꯤ
ꯅꯪ ꯑꯣꯏꯌꯣ ꯅꯪ ꯑꯣꯏꯌꯣ ꯍꯥꯏ ꯍꯥꯏꯗꯨꯗꯤ
ꯑꯣꯏ ꯄꯤꯑꯦꯗꯤ ꯍꯥꯏ ꯏꯂꯦꯛꯁꯟ ꯑꯣꯏꯗ꯭ꯔꯦ ꯃꯣꯏꯗꯣ ꯅꯠꯇ꯭ꯔꯥ ꯗꯤꯇꯦꯛꯇꯔꯁꯤꯞꯀꯤ ꯃꯑꯣꯡ ꯇꯧꯅꯔꯤꯗꯨꯗꯤ ꯑꯇꯣꯄ ꯍꯧꯖꯤꯛ ꯐꯖꯀꯤ ꯇꯧꯒꯦ ꯍꯥꯏꯇꯥꯔꯒꯗꯤ ꯅꯤꯌꯣꯝ ꯆꯨꯝꯕ ꯏꯂꯦꯛꯁꯟ ꯚꯣꯠ ꯊꯥꯗꯗꯅ ꯀꯦꯝꯄꯦꯟꯠꯇꯅ ꯑꯗꯨꯗꯒꯤ ꯃꯦꯅꯤꯐꯦꯁꯇꯣ ꯇꯧꯗꯅ ꯃꯥꯏ ꯃꯥꯥꯏꯒꯤ ꯄꯣꯄꯦ ꯍꯟꯗꯥ ꯇꯧꯅꯗꯅ ꯑꯗꯨꯃꯥꯏꯅ ꯇꯧꯔꯀꯥꯟꯗ ꯕꯣꯠ ꯇꯧꯔꯗꯤ ꯐꯖꯒꯗꯕ ꯑꯗꯨꯗꯤ ꯅꯠꯇꯦꯕ ꯑꯗꯨꯅ
ꯃꯥ ꯃꯥ ꯃꯥ ꯉꯝꯖꯕꯤ ꯊꯤꯟꯅꯕꯤ ꯀꯥꯎꯅꯕꯤ ꯃꯁꯜ ꯄꯋꯥꯔ ꯃꯅꯤ ꯄꯋꯥꯔ ꯍꯥ ꯅꯣꯡꯃꯩ ꯄꯨꯊꯣꯛꯅꯕꯤ ꯐꯠꯇ ꯁꯤꯒꯤ ꯏꯂꯦꯛꯁꯟ ꯐꯣꯔꯝꯁꯦ ꯌꯥꯝ ꯐꯠꯇ꯭ꯔꯕꯖꯥꯠꯅꯤ ꯄꯣꯜꯇꯤꯀꯦꯜ ꯄꯥꯔꯇꯤ ꯇꯤꯁꯤꯅ ꯈꯔ ꯌꯩꯇꯣꯡ ꯈꯥꯝꯗꯣꯡꯕꯗ ꯂꯦꯞꯄꯨꯔꯒꯅ ꯈꯔ ꯀꯥꯕꯩ ꯃꯑꯣꯡ ꯑꯩ ꯈꯔ ꯍꯦꯟꯅ ꯅꯨꯡꯉꯥꯏꯕ ꯃꯑꯣꯡ ꯑꯗꯨꯒ ꯈꯔ ꯃꯆꯥ ꯃꯁꯨꯗ ꯌꯥꯎꯕ ꯀꯥꯡꯕꯨ ꯁꯤꯅ ꯃꯊꯥ ꯁꯥꯏ ꯀꯣꯏꯆꯦꯟ ꯆꯦꯟꯕꯤ ꯚꯣꯠꯇꯣ ꯈꯪꯗꯦꯅꯦ ꯑꯗꯣ ꯑꯩꯗꯨꯗ ꯄꯣꯠꯀꯥꯁꯦ ꯌꯥꯝ ꯃꯑꯣꯡ ꯃꯥꯟꯗ ꯃꯤꯅꯁꯨ ꯀꯥꯕ ꯌꯥꯎꯔꯤꯌꯦ ꯀꯦꯟꯗ꯭ꯔ ꯈꯔ ꯒ꯭ꯌꯥꯟ ꯇꯥꯄ ꯍꯥꯏꯇꯥꯔꯦ ꯀꯦꯟꯗꯤꯗꯦꯠ ꯈꯟꯕ ꯍꯩꯕ ꯀꯦꯟꯗ꯭ꯔ ꯂꯥꯏꯔꯤꯛ ꯂꯥꯏꯁꯨ ꯍꯩꯕ ꯌꯥꯝꯈꯠꯂꯛꯄꯅꯅꯤꯗ
ꯃꯥꯅꯦ ꯃꯥꯅꯦ ꯈꯔ ꯌꯥꯎꯋꯤ ꯑꯗꯣ ꯈꯪꯗꯦꯗ ꯄꯩꯁꯥꯗꯣ ꯑꯌꯥꯝꯕ ꯆꯠꯂꯦ ꯌꯥꯗꯦ ꯄꯩꯁꯥ ꯄꯥꯏꯕ ꯍꯥꯟꯅꯒꯤ ꯑꯗꯨꯝ ꯂꯩꯔꯝꯕ ꯃꯆꯥꯅꯨꯄꯥ ꯊꯕꯛ ꯍꯥꯞꯄꯤꯕ ꯇꯧꯕꯅꯤꯅ ꯂꯥꯏꯔꯤꯛ ꯂꯩꯁꯨ ꯍꯩꯕ ꯈꯣꯠꯄꯗꯗꯤ ꯀꯌꯥ ꯌꯦꯡꯗ꯭ꯔꯦ ꯑꯗꯨꯅ ꯍꯧꯖꯤꯛ ꯊꯣꯛꯂꯛꯏꯕ ꯄ꯭ꯔꯣꯕ꯭ꯂꯦꯝ ꯗ꯭ꯔꯛꯀꯤ ꯅꯨꯡ ꯒꯤ ꯑꯗꯨꯒꯤ ꯑꯗꯒꯤ ꯊꯣꯛꯂꯛꯏ ꯃꯌꯥꯝꯁꯦ ꯃꯣꯏꯁꯨ ꯍꯦꯛꯇ ꯆꯦꯟꯅꯔꯝꯃꯤꯗꯨꯅꯦ ꯏꯌꯥꯝꯕ
ꯆꯦꯟꯅꯩꯅꯦ ꯒꯨꯟꯗꯥ ꯂꯩꯖ ꯒꯨꯟꯗꯥ ꯃꯑꯣꯡꯅꯦ ꯂꯩꯅꯩꯖꯦ ꯍꯥꯏꯗꯤ ꯄꯣꯛꯑꯩ ꯇꯥꯏꯞꯇ ꯄꯩꯁꯥꯁꯨ ꯃꯤꯒꯁꯦ ꯍꯥꯠꯍꯟꯕꯣꯏꯃꯨꯛ
ꯍꯣꯢ ꯍꯣꯢ
ꯑꯗꯨꯃꯛ ꯇꯧꯋꯦꯅ ꯍꯥꯏꯕ ꯅꯠꯇꯕ ꯐꯤꯂꯝꯗꯒ ꯇꯧꯒꯤ ꯃꯑꯣꯡꯅꯦꯕ ꯑꯩꯈꯣꯏ ꯃꯅꯤꯄꯨꯔꯗꯒ
ꯃꯟꯅꯤ ꯁꯨꯝꯃꯤꯅꯦ ꯢꯌꯥꯝꯕ
ꯆꯪꯖꯤꯟꯂꯨ ꯑꯗꯨꯃꯤꯅ ꯅꯣꯏ ꯑꯩꯈꯣꯏꯅꯗꯤ ꯁꯦꯡ ꯈꯪꯉꯔꯣꯏ ꯁꯤ ꯃꯔꯝꯁꯦ ꯑꯩꯈꯣꯏꯗꯤ ꯁꯨꯝ ꯌꯦꯡꯗꯒꯤ ꯋꯥꯔꯤꯅꯦꯕ ꯑꯗꯨꯒꯤ ꯆꯉ ꯑꯗꯨ ꯐꯨꯔꯝꯃꯦ ꯑꯗꯨ ꯇꯧꯔꯝꯃꯦ ꯑꯗꯥ ꯇꯧꯔꯝꯃꯦ ꯇꯧꯔꯤꯗꯧ ꯃꯥ ꯑꯗꯨꯝ ꯒꯔꯤ ꯊꯨꯒꯥꯏꯔꯝꯃꯦ ꯚꯣꯠꯀꯤꯗꯃꯛ ꯑꯗꯨ ꯑꯩꯈꯣꯏ ꯈꯛꯇꯅꯤ ꯏꯄꯥ ꯏꯆꯥꯥꯛ ꯏꯆꯦꯟ ꯉꯥꯛꯇꯅꯤ ꯅꯠꯇ꯭ꯔꯥ ꯃꯌꯥꯝ ꯊꯪꯅꯔꯤꯕ ꯃꯆꯤꯟ ꯃꯅꯥꯎꯕꯨ ꯈꯠꯅꯔꯤꯕꯅꯤ ꯌꯨꯝ ꯑꯝꯗ ꯂꯩꯃꯤꯟꯅꯔꯤꯕ ꯝꯆꯤꯟ ꯃꯅꯥꯎꯕ ꯄꯣꯠ ꯄꯨꯟꯗ꯭ꯔꯤ ꯈꯠꯅꯔꯤꯅꯦ ꯂꯤꯂꯥꯗ ꯗ꯭ꯔꯃꯥꯗ ꯃꯌꯥꯝ ꯎꯠꯂꯦ ꯑꯩꯅ ꯌꯥꯝ ꯄꯥꯝꯖꯕ ꯂꯤꯂꯥ ꯑꯃ ꯂꯩꯌꯦ ꯄꯣꯠꯇꯤ ꯕꯣꯠꯇꯤ ꯂꯣꯏꯈ꯭ꯔꯦ ꯂꯥꯟꯗꯤ ꯂꯣꯏꯗ꯭ꯔꯤ ꯃꯃꯤꯡꯗꯨ ꯐꯖꯗ꯭ꯔꯣ ꯚꯣꯠꯇꯤ ꯂꯣꯏꯁꯤꯈ꯭ꯔꯕꯅꯦꯕ ꯀꯥ ꯀꯥꯕ ꯀꯦꯟꯗꯤ ꯀꯥꯈ꯭ꯔꯦ
ꯍꯣꯏ ꯍꯣꯏ ꯍꯣꯏ ꯀꯥꯈ꯭ꯔꯅꯤ ꯃꯣꯏ ꯀꯥꯈ꯭ꯔꯅꯤ ꯑꯩꯈꯣꯏꯗꯤ ꯑꯗꯨꯝ ꯀꯩ ꯑꯩꯈꯣꯏ ꯀꯅꯥꯅꯣ ꯈꯪꯕ ꯅꯠꯇꯦ ꯑꯩꯈꯣꯏꯅ ꯚꯣꯠꯅꯦꯅ ꯑꯩꯈꯣꯏ ꯏꯆꯤꯟꯅꯥꯎ ꯃꯥꯅ ꯑꯗꯨꯒꯤ ꯀꯦꯟꯗꯤꯗꯦꯠꯅꯤ ꯑꯗꯨꯗꯥꯏꯅ ꯌꯦꯡꯊꯤꯅꯕ ꯑꯗꯨꯝ ꯃꯈꯥꯇꯥꯅ ꯑꯗꯨꯝ ꯌꯦꯡꯊꯤꯅ ꯂꯩꯍꯧꯕꯗꯣ
ꯃꯥ ꯃꯆꯤꯟ ꯃꯅꯥꯎꯗꯨꯗꯤ ꯁꯨꯝꯗ ꯊꯥꯡ ꯄꯥꯏꯅ ꯂꯩꯔꯤꯗꯣ ꯁꯤꯟꯒ꯭ꯔꯦ ꯂꯥꯟꯗꯤ ꯂꯣꯏꯍꯧꯗ
ꯑꯗꯨꯅꯦ ꯍꯥꯏꯁꯦ ꯀꯩꯗꯧꯅꯅꯤ ꯈꯠꯅꯔꯒ ꯃꯤꯒꯤ ꯗꯤ ꯚꯣꯠ ꯊꯣꯛꯂꯛꯏꯅꯦ ꯃꯤꯒꯤꯗꯤ ꯕꯣꯠ ꯈꯣꯝꯅꯕ ꯃꯇꯝꯗꯨꯒꯤ ꯁꯦꯟꯇꯤꯃꯦꯟ ꯉꯥꯍꯥꯛ ꯁꯥꯒꯠꯂꯝꯃꯅꯤ ꯃꯌꯥꯝꯒꯤ ꯚꯣꯠ ꯂꯣꯏꯈ꯭ꯔꯒ ꯂꯣꯏ ꯀꯅꯥꯅꯣ ꯅꯪ ꯀꯅꯥꯅꯣ ꯅꯪ ꯀꯅꯥꯅꯣ ꯈꯪꯗꯧ ꯅꯠꯇꯦ ꯃꯥꯒꯤ ꯈꯪꯕ ꯃꯥꯏ ꯐꯦꯃꯤꯂꯤ ꯃꯔꯤ ꯃꯇꯥ ꯈꯛ ꯈꯪꯅꯔꯅꯤ ꯂꯣꯏꯔꯦ ꯑꯗꯨꯅꯤ ꯁꯨꯝ ꯃꯤ ꯑꯌꯥꯝꯕꯅ
ꯄꯤ ꯁꯦꯡꯅ ꯍꯥꯏꯔꯗꯤ ꯃꯣꯏꯅ ꯀꯞꯄꯤꯗꯣ ꯃꯣꯏ ꯀꯞꯇꯤ ꯀꯞꯄꯒꯁꯨ ꯌꯥꯎꯕꯅꯦ ꯀꯨꯝꯚꯔꯤꯒꯤ ꯄꯤꯔꯥꯡꯅꯦ ꯃꯣꯏ ꯇꯥꯔꯤ ꯄꯤꯔꯥꯡꯗꯣ ꯅꯠꯇ꯭ꯔꯥ ꯑꯗꯨꯅ ꯀꯅꯥꯒꯨꯝꯕ ꯑꯃ ꯁꯔꯥꯛ ꯇꯝꯃꯝꯗꯥꯏꯗ ꯃꯃꯤꯠꯇꯩ ꯃꯄꯤ ꯇꯥꯏ
ꯎꯝ ꯎꯝ ꯃꯁꯤ ꯑꯩꯈꯣꯏꯅꯁꯨ ꯁꯣꯏꯕꯅꯤꯗ ꯑꯩꯈꯣꯏꯅꯁꯨ ꯚꯣꯠꯇ ꯄꯩꯁꯥꯗꯨ ꯃꯤꯅ ꯌꯦꯟꯕꯗꯨ ꯂꯧꯁꯤꯜꯂꯨꯔ ꯆꯥꯎ ꯆꯥꯎꯅ ꯑꯗꯨꯅ ꯃꯤꯒꯤꯗꯤ ꯄꯩꯁꯥꯗꯣ ꯍꯥꯏꯗꯤ ꯀꯥꯏꯗꯒꯤ ꯃꯌꯨꯝ ꯍꯤꯒꯣꯟ ꯌꯣꯟꯊꯣꯛꯇꯅ ꯕꯣꯠꯇꯣ ꯕꯣꯠꯂꯥꯏ ꯆꯨꯨꯔꯝꯅꯤꯅ ꯕꯣꯠꯁꯦ ꯑꯃꯨꯛꯇꯪ ꯈꯣꯡ ꯍꯥꯡꯖꯤꯜꯂꯨꯔꯗꯤ ꯌꯥꯗꯦ ꯍꯥꯏꯅꯩꯗꯣ ꯑꯗꯨꯃꯥꯏꯅ ꯂꯦꯞꯅꯔꯨꯔꯝꯅꯤꯅ ꯆꯪꯉꯨꯔꯝꯅꯤꯅ ꯄꯩꯁꯥꯗꯣ ꯃꯌꯨꯝ ꯒꯣꯟ ꯌꯣꯟꯗꯅ ꯃꯥꯒꯤ ꯄꯣꯄ꯭ꯔꯇꯤ ꯂꯟ ꯊꯨꯝ ꯂꯣꯏ ꯌꯣꯟꯗꯅ ꯂꯦꯞꯄꯦ ꯀꯥꯔꯦ ꯑꯗꯨꯏ ꯃꯥꯏꯅ ꯃꯥꯡꯒꯤꯕ ꯈꯣꯠꯈꯤꯕ ꯃꯌꯥꯝꯗꯣ ꯍꯟꯖꯤꯟꯅꯕ ꯇꯧꯔꯛ ꯇꯥꯝꯅꯤ ꯃꯤꯁꯨ
ꯃꯥꯅꯦ ꯃꯣꯏꯗꯤ ꯏꯂꯦꯛꯁꯟ ꯏꯁ ꯑꯦ ꯚꯦꯔꯤ ꯕꯤꯛ ꯕꯤꯖꯤꯅꯦꯁꯅꯤ ꯃꯣꯏ ꯇꯧꯋꯤꯗꯣ ꯑꯂꯦꯛꯁꯟ ꯑꯩꯈꯣꯏ ꯁꯔꯀꯥꯔ ꯄꯥꯏꯔꯒ ꯂꯩꯕꯥꯛ ꯉꯥꯛꯄꯤꯕꯩ ꯅꯠꯇꯦ ꯃꯣꯏ ꯈꯔꯤꯗꯣ ꯊꯤꯀꯥ ꯇꯧꯕ ꯄꯩꯁꯥ ꯄꯩꯁꯥ ꯄꯥꯏꯍꯧꯕ ꯑꯗꯨꯗꯒꯤ ꯄꯩꯁꯥ ꯂꯧꯁꯤꯟꯕꯩ ꯋꯥꯔꯤꯒ ꯇꯆꯥꯡꯗꯗꯤ ꯏꯔ ꯂꯩꯔꯝꯃꯦꯕ ꯍꯥꯏꯔꯦ ꯁꯦꯡꯅ ꯍꯥꯏꯔꯒ ꯆꯥꯟꯗ ꯁꯥꯏꯟ ꯇꯧꯒꯗꯝꯅꯤ ꯁꯤ ꯇꯧꯒꯗꯝꯅꯤ ꯍꯥꯏꯗꯤ ꯁꯤ ꯇꯧꯕ ꯌꯥꯏ ꯌꯥꯗꯔꯦ ꯅ ꯀꯅꯥꯝꯇꯅꯗꯤ ꯏꯟꯖꯤꯟꯗ꯭ꯔꯦ
ꯎꯝ
ꯌꯥꯗ ꯂꯤꯞ ꯂꯩꯔꯤꯁꯦ ꯑꯩꯈꯣꯏꯅ ꯂꯩꯁꯦ ꯁꯦꯡꯅ ꯍꯥꯏꯔꯗꯤ ꯑꯗꯨꯝ ꯋꯥꯈꯜꯗꯤ ꯐꯖꯕ ꯋꯥꯈꯜꯂꯣꯟꯗꯤ ꯐꯖꯕ ꯑꯁ ꯐꯖꯒ꯭ꯔ ꯖꯥꯠꯅꯦ ꯀꯟꯇꯤꯇꯌꯨꯁꯟ ꯒ ꯀꯣꯟꯇꯤꯌꯁꯟ ꯏꯝꯔꯝꯃꯤ
ꯎꯝ
ꯁꯣꯏꯕ ꯌꯥꯎ
ꯌꯥꯎꯗꯦ ꯌꯥꯎꯗꯦ
ꯂꯥꯏꯔꯕꯒꯤꯁꯨ ꯁꯦꯝꯕꯤꯔꯝꯃꯤ ꯏꯅꯥ ꯈꯨꯨꯟꯕꯩꯁꯨ ꯁꯦꯝꯕꯤꯔꯝꯃꯤ ꯁꯣꯠꯊꯕꯒꯤꯁꯨ ꯁꯦꯝꯕꯤꯔꯝꯃꯤ ꯑꯗꯨꯅ ꯍꯧꯖꯤꯛ ꯀꯣꯇꯥ ꯥꯀꯥꯁ ꯁꯤꯁꯇꯦꯝ ꯂꯩ ꯁꯦꯗꯨꯜ ꯀꯥꯁ ꯁꯦꯗꯨꯜ ꯇ꯭ꯔꯥꯏꯕ ꯑꯣ ꯕꯤ ꯁꯤ ꯀꯥꯏ ꯈꯥꯏꯗꯣꯛꯇꯅ ꯊꯝꯕꯤꯔꯝꯃꯤ ꯃꯌꯥꯝꯁꯦ ꯑꯁꯤ ꯁꯤ ꯖꯤꯝ ꯃꯌꯥꯝꯁꯤꯁꯨ ꯀꯅꯥꯒꯨꯝꯕ ꯒꯣꯃꯦꯟ ꯈꯔ ꯁꯥꯊꯤꯕꯝ ꯂꯥꯛꯑꯒ ꯂꯩꯔꯔꯣꯏ ꯍꯥꯏꯕ ꯅꯨꯃꯤꯠ
ꯑꯐꯕ ꯐꯠꯇꯕ ꯂꯥꯛꯄꯩ ꯃꯇꯨꯡꯏꯟꯅ ꯁꯦꯝꯗꯣꯛꯄ ꯌꯥꯏ
ꯆꯍꯤ ꯇꯔꯥ ꯇꯔꯥ ꯆꯍꯤ ꯇ ꯇꯔꯥ ꯇꯔꯥ ꯑꯦꯛꯁꯇꯦꯟ ꯇꯧꯒꯗꯝꯅꯦꯕ ꯇꯨ ꯊꯥꯎꯖꯟ ꯁꯞ ꯇꯨ ꯊꯥꯎꯖꯟ ꯇ꯭ꯋꯦꯟꯇꯤ ꯁꯚꯦꯟ ꯕꯥꯎꯂ ꯀꯩꯅꯣ ꯑꯦꯛꯁꯗꯦꯟ ꯂꯩꯕꯅꯦ ꯁꯤꯒꯤ ꯀꯩꯅꯣꯁꯦ ꯑꯥ ꯁꯤꯁꯇꯦꯝꯁꯦ ꯀꯥꯁ ꯁꯤꯁ ꯀꯩꯅꯣꯁꯦ ꯑꯁꯤꯗ ꯑꯃꯨꯛ ꯑꯦꯛꯁꯇꯦꯟ ꯇꯧ ꯇ ꯇꯥꯔꯗꯤ ꯂꯣꯏꯔꯦꯕ ꯁꯦꯗꯨꯜ ꯇꯔꯥꯏꯚ ꯎꯝ ꯃꯌꯥꯝꯅ ꯇꯥꯅꯗꯣꯏꯁꯦ ꯀꯩꯝ ꯀꯥꯟꯅꯔꯣꯏ ꯗꯣꯏꯅꯦꯕ ꯑꯗꯣ ꯁꯦꯗꯨꯜ ꯇ꯭ꯔꯥꯏꯕ ꯀꯥꯡꯕꯨꯁꯤꯅ ꯍꯧꯖꯤꯛꯁꯤ ꯅꯨꯡꯉꯥꯏꯔꯤꯁꯤꯕꯨ ꯅꯨꯡꯉꯥꯏꯕꯤꯅꯤ ꯅꯠ
ꯎꯝ
ꯀꯥꯡꯕꯨꯒꯤꯗꯤ ꯑꯦ ꯁꯦꯜꯗꯨꯜ ꯇ꯭ꯔꯥꯏꯞ ꯃꯐꯝꯗ ꯖꯦꯅꯦꯔꯦꯟ ꯀꯥꯡꯕꯨ ꯆꯪꯉꯝ
ꯂꯕꯨꯗꯤ ꯌꯥꯗꯦ ꯑꯗꯨꯗꯒꯤ ꯂꯝꯅꯨꯡꯒ ꯂꯩꯗꯅ ꯈꯣꯠꯇꯅ ꯂꯩꯕ ꯌꯥꯗꯦ ꯑꯗꯨꯅ ꯅꯤꯅꯦ ꯏꯌꯥꯝꯕ ꯑꯩꯈꯣꯏ ꯃꯅꯤꯄꯨꯔꯖꯨ ꯑꯩꯈꯣꯏ ꯃꯩꯇꯩꯉꯩꯁꯨ ꯇꯨꯡꯒꯤ ꯈꯜꯂꯒ ꯂꯝ ꯇꯨꯒꯤ ꯍꯥꯏꯕꯗꯤ ꯃꯄꯥꯟꯂꯝꯗꯒꯤ ꯍꯥꯏꯖꯤꯜꯂꯛꯏꯕ ꯆꯪꯉꯛꯏꯕ ꯃꯌꯥꯝꯁꯤꯅ ꯃꯤꯒꯤꯗꯤ ꯄꯣꯄꯨꯂꯦꯁ ꯁꯟ ꯌꯥꯝꯕꯅꯤꯅ ꯑꯗꯨ ꯃꯌꯥꯝꯗꯨꯅ ꯑꯩꯈꯣꯏꯒꯤ ꯃꯅꯤꯄꯨꯔꯗꯤꯗꯤ ꯆꯥꯒꯤꯕ ꯎꯝꯒꯤꯕ ꯌꯥꯕꯩ ꯐꯤꯕꯝ ꯂꯩꯕꯅꯤꯅ ꯑꯩꯈꯣꯏꯒꯤ ꯑꯦꯁ ꯇꯤ ꯑꯣꯜꯂꯁꯤ ꯍꯥꯏꯁꯦ ꯃꯣꯏ ꯑꯩꯈꯣꯏ ꯃꯁꯦꯟ ꯉꯥꯛꯇ ꯑꯣꯏꯅ ꯌꯥꯅꯗ ꯂꯩꯔꯦ ꯗꯨ ꯂꯤꯡꯖꯦꯟ ꯃꯥꯟꯅꯗꯗꯅ
ꯑꯩꯈꯣꯏꯒꯤ ꯃꯌꯥꯝꯁꯦ ꯃꯅꯤꯄꯨꯔ ꯑꯣꯐꯤꯁꯔ ꯃꯌꯥꯝꯁꯦ ꯄꯨꯛꯆꯦꯟ ꯃꯥꯟꯅꯔꯗꯤ ꯑꯣꯏꯒꯗꯕ ꯑꯗꯨ ꯆꯤꯡꯗ ꯂꯩꯕꯅ
ꯆꯤꯡꯗ ꯂꯩꯕ ꯀꯥꯡꯕꯨꯁꯤꯅ ꯌꯦꯠꯂꯦ
ꯃꯇꯝ ꯀꯥꯡꯕꯨꯁꯤꯅ ꯀꯩꯅꯣ ꯑꯦꯁ ꯇꯤ ꯑꯣꯅꯗꯤ ꯑꯩꯈꯣꯏꯕꯨ ꯆꯥꯛꯊꯨꯡ ꯃꯨꯟꯒ꯭ꯔꯅꯤ ꯍꯥꯏꯕꯒꯤ ꯋꯥꯔꯤ ꯑꯃ ꯂꯩꯌꯦꯕ ꯁꯤꯒꯤ ꯑꯥ ꯃꯦꯖꯣꯔꯤꯇꯤ ꯑꯣꯏꯕ ꯃꯩꯇꯩ ꯍꯥꯏꯕ ꯀꯝꯃꯨꯅꯤꯇꯤꯁꯤ ꯃꯥꯡꯕꯗ ꯃꯅꯤꯄꯨꯔꯁꯤ ꯂꯣꯏꯔꯕꯅꯤ ꯅꯦꯕ ꯅꯅ ꯃꯅꯤꯄꯨꯔꯤ ꯃꯌꯥꯝꯗꯣ ꯂꯣꯏꯅ ꯄꯥꯏꯁꯤꯟꯈ꯭ꯔꯗꯧꯅꯦꯕ ꯑꯁꯤ ꯈꯪꯒꯗꯕꯅꯦꯕ ꯑꯩꯈꯣꯏ ꯃꯅꯤꯄꯨꯔ ꯀꯟꯒꯦ ꯍꯥꯏ ꯇꯥꯔꯗꯤ ꯃꯩꯇꯩ ꯀꯟꯕ ꯗꯔꯀꯥꯔ ꯑꯣꯏ ꯃꯩꯇꯩ ꯀꯟ ꯇꯥꯔꯗꯤ ꯅꯥꯒꯥꯁꯨ ꯀꯜꯂꯦ ꯑꯗꯨꯝ ꯍꯥꯟꯅ ꯂꯩꯖꯔꯝꯕ ꯀꯨꯀꯤꯁꯨ ꯑꯗꯨꯝ ꯍꯤꯡꯗꯣꯏꯅꯦꯕ
ꯃꯥꯅꯦ ꯃꯥꯅꯦ
ꯌꯥꯝꯅ ꯏꯁꯇ꯭ꯔꯣꯡ ꯑꯣꯏꯅ ꯍꯥꯏꯗꯤ ꯃꯦꯖꯣꯔꯤꯇꯤꯅꯦꯅ ꯂꯩꯔꯝꯃꯤꯕ ꯊꯥꯏꯅꯗꯒꯤ ꯃꯅꯤꯄꯨꯔ ꯍꯥꯏꯇꯥꯔꯗꯤ ꯃꯩꯇꯩꯅꯦꯕ ꯃꯦꯖꯣꯔꯤꯇꯤ ꯑꯣꯏꯔꯝꯃꯤꯗꯣ ꯑꯗꯨ ꯃꯌꯥꯝꯗꯣ ꯀꯟꯈꯠꯂꯀꯥꯟꯗ ꯃꯣꯏꯅ ꯁꯦꯝꯃꯛꯀꯗꯕ ꯄꯣꯠꯅꯦꯕ ꯅꯣꯡꯃꯇ ꯃꯩꯇꯩꯅ ꯅꯥꯒꯥꯒꯤ ꯃꯥꯡꯅꯕ ꯁꯤꯟꯗꯦ ꯑꯃꯒꯤ ꯃꯥꯡꯅꯕ ꯁꯤꯟꯗꯦ ꯑꯗꯨꯝ ꯌꯥꯅ ꯌꯥꯅꯕ ꯏꯁꯇꯦꯠꯁꯤꯗ ꯑꯥ ꯀꯩꯅꯣ ꯇꯧꯔ ꯇꯧꯔꯛꯅꯕ ꯁꯤꯜꯂꯤꯗꯅ
ꯎꯝ
ꯑꯦꯝ ꯑꯦꯜ ꯑꯥꯔ ꯑꯦꯒ ꯁꯦꯝꯃꯝꯃꯤꯗꯣ ꯊꯥꯏꯅꯒꯤ ꯑꯩꯈꯣꯏꯒꯤ ꯃꯩꯇꯩ ꯃꯆꯥꯅ ꯁꯦꯝꯃꯤꯅꯦꯕꯗꯣ ꯆꯤꯡ ꯂꯝꯁꯦ ꯁꯣꯠꯊꯔꯦ ꯃꯣꯏꯒꯤꯗꯃꯛ ꯌꯦꯡꯉꯒ ꯆꯤꯡꯗ ꯃꯩꯇꯩ ꯃꯆꯥ ꯂꯝ ꯂꯩꯩꯕꯗꯤ ꯌꯥꯗꯦ ꯑꯗꯨꯕꯨ ꯇ ꯆꯤꯡ ꯃꯆꯥꯥꯅ ꯀꯨꯝꯕ ꯃꯇꯝꯗ ꯂꯝ ꯂꯩꯕ ꯌꯥꯏ ꯁꯤ ꯁꯤꯁꯇꯦꯝ ꯑꯐꯕ ꯁꯤꯁꯇꯦꯝꯂꯕ
ꯃꯥꯅꯦ ꯑꯗꯨꯅꯤꯅꯦ ꯇꯧꯔꯤꯁꯦ ꯏꯟꯗꯤꯌꯥꯏ ꯁꯤꯁꯇꯦꯝꯁꯦ
ꯁꯤꯟꯕꯤꯔꯝꯃꯤꯅꯦꯕ ꯑꯗꯨꯅꯦ ꯁꯤꯃꯛꯀꯤ ꯆꯥꯡ ꯇꯧꯕꯤꯔꯝꯃꯕꯨꯅ ꯏꯁꯇꯦꯠꯀꯤꯅ ꯏꯁꯇꯦꯠꯀꯤ ꯂꯣ ꯑꯃ ꯁꯦꯝꯕꯤꯔ ꯂꯣꯏꯔꯦ ꯅꯠꯇ꯭ꯔꯥ ꯑꯩ ꯁꯦ ꯇ꯭ꯔꯦꯜꯒꯤ ꯑꯣꯏꯕ ꯃꯤꯠꯌꯦꯡꯗ ꯑꯩꯈꯣꯏ ꯃꯅꯤꯄꯨꯔꯁꯦ ꯑꯦꯁ ꯇꯤ ꯆꯤꯡ ꯇꯥꯔꯒꯗꯤ ꯑꯇꯣꯞꯄ ꯂꯩꯕꯥꯛꯇ ꯑꯇꯣꯞꯄ ꯑꯇꯣꯞꯄ ꯂꯝꯗꯒꯤ ꯂꯥꯛꯑꯒ ꯂꯝ ꯂꯩꯕ ꯌꯥꯗ꯭ꯔꯦ ꯑꯗꯩ ꯑꯩꯈꯣꯏꯒꯤ ꯏꯁꯇꯦꯠꯀꯤ ꯑꯣꯏꯅ ꯁꯦꯟꯇ꯭ꯔꯦꯜ ꯒꯣꯔꯃꯦꯟꯒꯤ ꯑꯦꯛꯖꯥꯝꯗ ꯑꯩꯈꯣꯏꯗꯤ ꯀꯥꯟꯅꯕ ꯐꯪꯉꯦ ꯑꯗꯨ ꯃꯌꯥꯝꯗꯨꯗꯤ ꯄꯨꯂꯞ ꯂꯧꯃꯤꯟꯅ ꯂꯣꯏꯔꯦ ꯀꯣꯇꯥꯗꯣ ꯃꯣꯏꯈꯛ ꯄꯤꯕ ꯅꯠꯇꯦꯕ ꯑꯣꯜ ꯏꯟꯗꯤꯌꯥ
ꯑꯗꯨꯅꯤꯅꯦ ꯀꯩꯅꯣ ꯏꯌꯥꯝꯕ ꯍꯣꯏꯔꯣꯝꯗꯤ ꯚꯣꯠ ꯅꯨꯡ ꯀꯌꯥꯝ ꯊꯣꯛꯅꯤꯒꯦ ꯀꯦꯟꯗꯤꯗꯦꯠꯁꯤꯕꯨ ꯅꯍꯥꯟ ꯅꯨꯡꯉꯥꯏ ꯅꯤ
ꯍꯧꯖꯤꯛ ꯑꯦꯛꯇꯤꯚ ꯑꯣꯏꯕꯗ ꯑꯍꯨꯝ ꯅꯠꯇ꯭ꯔ ꯃꯔꯤꯗꯤ ꯊꯣꯛꯔꯛꯇꯧ ꯃꯥꯜꯂꯦ ꯍꯧꯖꯤꯛꯐꯥꯎꯀꯤ ꯑꯣꯏꯅꯗꯤ ꯑꯍꯨꯝꯗꯤ ꯀꯟꯅ ꯆꯦꯜꯂꯦ ꯑꯃꯁꯤ ꯃꯦ ꯕꯤꯗ ꯂꯩꯌꯦꯕ ꯃꯣꯏ ꯄꯥꯔꯇꯤ ꯃꯁꯦꯟ ꯍꯥꯏꯇꯥꯔꯦ ꯑꯃ ꯆꯣꯡꯊꯣꯛꯈꯤ ꯇꯥꯔꯗꯤ ꯑꯃꯗꯣ ꯂꯦꯞꯄꯛꯄꯤ ꯑꯗꯨꯃꯥꯏꯅ ꯈꯔꯗꯤ ꯂꯩ ꯃꯥꯜꯂꯦ
ꯅꯍꯥꯗꯤꯒꯤ ꯅꯍꯥꯗꯤ ꯅꯍꯥꯗꯤ ꯀꯌꯥ ꯌꯥꯎꯗꯕ꯭ꯔꯣ
ꯑꯁ ꯅꯍꯥ ꯉꯥꯛꯇꯅꯤ ꯑꯩꯈꯣꯏꯗꯤ ꯑꯍꯟ ꯍꯥꯏꯖꯦ ꯆꯍꯤ ꯌꯥꯡꯈꯩ ꯍꯦꯟꯕ ꯃꯣꯏ ꯑꯃ ꯑꯅꯤ ꯌꯥꯎꯒꯗ꯭ꯔꯥ ꯑꯦ ꯑꯅꯤ ꯁꯝ ꯁꯤ ꯌꯪꯉꯅꯤꯍꯦ ꯆꯍꯤ ꯐꯣꯔꯇꯤ ꯌꯧꯔꯝꯗꯧ ꯏꯃꯥꯟ ꯃꯥꯟꯗꯦꯅꯦ ꯃꯁꯥꯃꯛ ꯑꯦꯗꯕꯣꯀꯦꯗ ꯑꯣꯏꯕ ꯌꯥꯎꯔꯤ ꯑꯗꯒꯤ ꯌꯥꯝ ꯌꯥꯎꯔꯤꯕ ꯀꯩꯅꯣꯒꯤ ꯀꯝꯄꯅꯤ ꯖꯄꯥꯟꯗ ꯀꯝꯄꯅꯤ ꯂꯩꯕ ꯃꯤ ꯑꯗꯨ ꯌꯥꯎꯋꯦꯕ ꯌꯥꯝ ꯊꯤꯅ ꯄꯥ
ꯑꯗꯨꯃꯥꯏꯅ ꯈꯔꯗꯤ
ꯀ꯭ꯋꯥꯂꯤꯐꯤꯀꯦꯁꯟꯗꯤ ꯃꯅꯤꯄꯨꯔꯒꯤ ꯑꯣꯏꯅ ꯑꯩꯈꯣꯏ ꯀꯦꯟꯗ꯭ꯔꯒꯤ ꯀꯩꯅꯣ ꯊꯣꯛꯂꯛꯏꯕ ꯀꯥꯡꯕꯨꯁꯦ ꯑꯁ ꯌꯥꯝ ꯊꯤ ꯌꯥ ꯑꯅꯤꯁꯤꯗꯤ ꯃꯣꯏ ꯑꯅꯤ ꯑꯃ ꯌꯥꯎꯔꯤꯌꯦꯦ ꯌꯥꯝ ꯅꯍꯥꯗꯀꯣ ꯃꯣꯏ ꯄ꯭ꯔꯣꯖꯦꯛ ꯀꯛꯁꯤ ꯁꯨꯝ ꯌꯦꯡꯉ ꯑꯗ ꯃꯅꯤꯄꯨꯔꯁꯦ ꯃꯑꯣꯡ ꯑꯃ ꯑꯣꯂꯛꯄꯩ ꯃꯑꯣꯡꯒ ꯎꯏꯀꯣ
ꯌꯦꯡꯍꯧꯔꯣ ꯌꯦꯡꯍꯧꯔꯣ ꯊꯥꯗꯕ ꯑꯩꯕꯨꯗꯤ ꯑꯗꯨꯃꯥꯏꯅ ꯅꯍꯥꯒꯨꯝꯕꯅꯤ ꯑꯗꯣ ꯀꯔꯝꯕꯅ ꯐꯕ ꯈꯟꯒꯗꯒꯦ ꯑꯗꯣ ꯑꯩꯈꯣꯏꯗꯤ ꯑꯍꯟꯉꯩꯁꯤ ꯀꯌꯥꯕꯨ ꯄꯥꯝꯗꯝꯅꯤ ꯅꯍꯥꯒꯤ ꯌꯪ ꯖꯦꯅꯦꯔꯦꯁꯟ ꯉꯥꯛꯇꯅ ꯄꯥꯢꯕ ꯑꯗꯨꯝ ꯄꯥꯝꯃꯕꯅꯤꯅꯦ ꯍꯥꯏꯗꯤ ꯑꯅꯧꯕ ꯍꯣꯏ ꯍꯣꯏ ꯑꯅꯧꯕ ꯅꯍꯥꯉꯩꯁꯤ ꯑꯃꯨꯛ ꯄꯥꯏꯍꯜꯂꯒ ꯌꯦꯡꯍꯟ ꯅꯤꯡꯕꯅꯦ
ꯄꯣꯂꯤꯇꯤꯛꯁꯦ ꯑꯍꯟꯒ ꯑꯉꯥꯡꯒ ꯌꯦꯡꯕꯗ ꯑꯍꯟꯅ ꯑꯗꯨꯝ ꯈꯔ ꯍꯩ
ꯑꯩ ꯍꯥꯏ ꯈꯔ ꯍꯥꯏꯔꯗꯤ ꯄꯣꯂꯤꯇꯤꯛꯁꯁꯦ ꯃꯤ ꯂꯩꯉ ꯑꯗꯨꯅꯤ ꯃꯤ ꯄꯣꯂꯤꯇꯤꯛꯁꯁꯦ ꯂꯩꯉꯣꯏꯗ ꯍꯦꯟꯅ ꯀꯨꯞꯄꯦ ꯒꯥꯏꯅ ꯍꯥꯏꯅꯩꯗꯨꯗꯤ ꯍꯥꯏꯗꯤ ꯃꯅꯨꯡ ꯌꯧꯁꯤꯜꯂꯑ ꯀꯟꯗꯗꯤ ꯑꯗꯨ ꯃꯅꯨꯡꯗ ꯌꯥꯝ ꯁꯥꯟꯅꯕ ꯀꯣꯛ ꯌꯥꯝ ꯁꯥꯟꯅꯕ ꯌꯥꯝ ꯂꯩꯔꯤꯑꯕ
ꯑꯍꯟꯅꯗ ꯊꯥꯔꯛꯄ ꯑꯍꯟꯅꯗ ꯊꯥꯔꯛꯄ ꯀꯩꯅꯣꯁꯦ ꯄꯣꯂꯤꯇꯤꯛꯁꯁꯦ ꯍꯦꯛꯇ ꯁꯣꯏꯗꯦꯕ ꯗꯥꯏ ꯃꯣꯏꯗꯤ ꯀꯥꯗꯦꯕ ꯆꯦꯟꯕꯤ ꯆꯣꯡꯕꯤ ꯑꯗꯨꯗꯤ ꯊꯕꯛ ꯇꯧꯔꯦ ꯑꯗ ꯑꯩꯅ ꯑꯩꯩꯅ ꯄꯥꯝꯖꯗꯕ ꯑꯃ ꯂꯩꯌꯦ ꯃꯣꯏꯅ ꯇꯧꯕ ꯊꯕꯛꯇꯨꯗ ꯍꯧꯖꯤꯛ ꯃꯣꯏ ꯄꯩꯁꯥ ꯈꯔ ꯆꯪꯕ ꯉꯃꯤ ꯎꯏꯌꯦꯕ ꯕꯣꯜ ꯇꯣꯔꯅꯥꯃꯦꯟ ꯁꯤꯟꯗꯅ ꯍꯥꯏꯗꯤ ꯗꯤꯕꯂꯞꯃꯦꯟꯕꯨꯗꯤ ꯑꯣꯏꯖꯕ ꯄꯨꯊꯣꯛꯏꯕ ꯄꯩꯁꯥꯗꯣ ꯍꯦꯟ ꯀꯣꯟꯅ ꯃꯥꯒꯤ ꯀꯩꯅꯣ ꯇꯧꯕ ꯔꯤꯚꯔꯁ
ꯐꯗꯣꯏꯅꯦꯕ ꯑꯗꯨ ꯇꯧꯍꯟꯗꯕꯤ ꯍꯥꯏꯇꯥꯔꯦ ꯃꯥꯏꯅ ꯇꯧꯄ ꯑꯁ ꯌꯥꯝ ꯐꯒꯔ ꯃꯁꯥꯅꯥ ꯀꯣꯆꯤꯡ ꯒꯥ ꯐ꯭ꯔꯤꯗ ꯁꯤꯟꯕ ꯑꯅꯤꯒꯁꯨ ꯌꯥꯎꯔꯤꯌꯦ ꯑꯩꯁꯨ ꯍꯥꯏꯇꯥꯔꯦ ꯑꯉꯥꯡꯉꯩꯁꯦ ꯑꯥꯁ ꯃꯣꯂꯞ ꯄꯥꯗꯤ ꯑꯩꯈꯣꯏꯔꯝꯗꯤ ꯁ ꯍꯥꯏꯔꯗꯤ ꯈꯨꯡꯒꯪ ꯑꯣꯏꯖꯕꯅꯤꯅ ꯄꯩꯁꯥ ꯅꯨꯡꯁꯥꯁꯨ ꯄꯥꯏꯅꯗꯕꯅꯤꯅ ꯀꯣꯆꯤꯡꯍꯨꯝꯕ ꯍꯦꯛ ꯊꯥꯕꯗꯣ ꯑꯩꯈꯣꯏꯁꯨ ꯉꯝꯃꯛꯇꯦꯕ ꯊꯥꯏꯅ ꯀꯣꯆꯤꯡ ꯆꯠꯄꯁꯤꯗ ꯑꯣꯖꯥꯢ ꯇꯨꯏꯁꯟ ꯄꯩꯁꯥ ꯄꯤꯗ ꯏꯀꯥꯏꯗꯅ ꯆꯠꯇꯗꯅꯀꯣ ꯀꯕ꯭ꯂ ꯍꯥꯌꯦꯕ ꯑꯗꯨꯅ ꯍꯧꯖꯤꯛ ꯑꯣꯖꯥ ꯃꯌꯥꯝꯁꯦ ꯃꯥꯅ ꯄꯩꯁꯥ ꯄꯤꯔꯦ ꯑꯗꯨꯒ ꯀꯣꯆꯤꯡꯁꯦ ꯐ꯭ꯔꯤꯗ ꯁ꯭ꯀꯨꯜꯒꯤ ꯇꯥꯏꯞꯇ ꯑꯩ ꯒꯥꯔꯤ ꯒꯥꯔꯤ ꯁꯥꯔꯚꯤꯁꯁꯨ ꯃꯥꯅ ꯄꯤꯕ ꯐꯩꯌꯦ ꯃꯍꯥꯛ ꯌꯥꯝꯅ ꯑꯐꯕꯥ ꯀꯦꯟꯗꯤꯗꯦꯠ ꯂꯛꯄꯗ ꯃꯥ ꯀꯥꯖꯔꯗꯤ ꯗꯤꯕꯂꯞꯃꯦꯟꯗꯤ ꯈꯔꯗꯤ ꯂꯥꯛꯀꯅꯤ ꯃꯥꯏꯁꯦ ꯃꯄꯥꯟ ꯂꯝꯒꯤ ꯄ꯭ꯔꯣꯖꯦꯛ ꯌꯥꯝ ꯈꯪꯕ ꯃꯤꯅꯦꯕ ꯑꯗꯨꯅ ꯀꯔꯤ ꯍꯥꯏꯅꯤ
ꯄ꯭ꯔꯣꯖꯦꯛꯇ ꯍꯣꯏ ꯍꯣꯏ ꯈꯨꯠꯁꯝꯅꯔꯒ ꯇꯧꯔꯛꯄ ꯌꯥꯕꯗꯣ ꯎꯝ
ꯇꯨꯒꯤ ꯋꯥꯔꯤꯖꯨ ꯄꯔꯣꯖꯦꯛ ꯀꯥꯖꯦ ꯃꯥꯅ ꯄ꯭ꯔꯣꯖꯦꯛꯁꯦ ꯇꯧꯔꯛꯇꯧ ꯃꯥꯥꯜꯂꯦꯕ ꯀꯣꯟꯅꯥ ꯀꯃꯥꯏꯅ ꯂꯥꯛꯇꯣꯏ
ꯇꯧꯔꯛꯀꯅꯤ ꯇꯧꯔꯛꯀꯅꯤ ꯑꯗꯨ ꯒꯨꯝꯕꯗꯤ ꯑꯁ ꯈꯪꯗꯦꯅꯦ
ꯑꯩꯈꯣꯏꯗꯤ ꯅꯨꯄꯤ ꯊꯤꯗꯕ ꯄꯥꯈꯪ ꯌꯥꯎꯔꯤ ꯕꯣꯠ ꯂꯦꯞꯇꯣꯢꯁꯦ
ꯑꯗꯨꯅꯦ ꯑꯗꯨꯝꯕ ꯅꯍꯥꯗꯨꯅꯦ ꯑꯩꯈꯣꯏ ꯄꯥꯝꯃꯤꯁꯤ ꯅꯍꯥ ꯈꯔ ꯄꯥꯝꯃꯦ ꯅꯍꯥꯒꯤ ꯑꯃꯨꯛ ꯏꯔꯥ ꯁꯤ ꯑꯃꯨꯛ ꯌꯦꯡꯅꯤꯡꯉꯤ ꯃꯣꯏ ꯅꯍꯥ ꯄꯥꯏꯔꯒ ꯀꯅꯥꯗ ꯀꯃꯥꯏꯅ ꯇꯧꯏ ꯂꯩꯔꯤꯛꯁꯨ ꯂꯥꯏꯁꯨ ꯍꯩꯔꯒꯗꯤ ꯃꯤ ꯅꯨꯡ ꯈꯔ ꯀꯤꯗꯕ ꯃꯤꯅꯨꯡ ꯈꯔ ꯊꯦꯡꯅꯔꯛꯄ ꯃꯤꯗꯨꯅ ꯐꯩꯗꯅ ꯍꯌꯦꯡ ꯑꯩꯈꯣꯏ ꯁꯤꯗꯗꯤ ꯃꯅꯤꯄꯨꯔ ꯍꯥꯏꯖꯕ ꯋꯥꯅꯦ ꯑꯗꯨꯝ ꯁꯦꯟꯇ꯭ꯔꯦꯜꯒꯤ ꯀꯩꯅꯣꯉꯩꯅ ꯍꯥꯏꯔꯛꯄꯗꯣ ꯀꯟꯁꯤꯗ꯭ꯔꯦꯁꯟ ꯐꯖꯅ ꯈꯪꯉꯒꯗꯤ ꯑꯩꯒ ꯁꯤ ꯇꯧꯅꯤ ꯑꯗꯥ ꯇꯧꯅꯤ ꯑꯩ ꯑꯄꯥꯝꯕꯅꯤ ꯅꯪ ꯈꯨꯠ ꯇꯤꯡꯁꯤꯜꯂꯛꯄ ꯌꯥꯔꯣꯢ ꯀ ꯁꯨꯃꯥꯏꯅ ꯍꯥꯏꯅ ꯒꯥꯠ ꯅꯨꯡ ꯂꯩꯕ ꯈꯔ ꯆꯪꯉꯤꯗꯅ ꯍꯥꯏꯕ ꯈꯣꯠꯄꯗꯣ
ꯑꯩꯈꯣꯏꯒꯤꯗꯤ ꯑꯗꯨ ꯐꯖꯕ ꯑꯃ ꯂꯩꯈ꯭ꯔꯦꯗꯅ ꯃꯁꯥꯒꯤ ꯊꯕꯛ ꯇꯧꯕ ꯍꯩꯕ ꯄ꯭ꯔꯣꯖꯦꯛ ꯍꯩꯕ ꯑꯃ ꯂꯩꯔꯦꯗꯅ ꯑꯦꯕꯣꯀꯦ ꯑꯃ ꯌꯥꯎꯁꯤꯜꯂꯤꯅꯦꯕ ꯑꯦꯕꯚꯣꯀꯦꯠꯇꯨ ꯑꯃꯨ ꯀꯟꯁꯇꯤꯇꯌꯨꯁꯟ ꯃꯥ ꯂꯣꯢ ꯈꯪꯗꯣꯏꯅꯦ ꯑꯗꯩ ꯀꯅꯥꯅꯣ ꯈꯟꯗꯣꯏꯁꯦ ꯑꯅꯤꯁꯤ ꯂꯨꯔꯤꯕ ꯇꯨ ꯁꯨꯝ ꯌꯦꯡꯕꯗ ꯑꯃꯗꯁꯨ ꯒꯥꯎꯟ ꯑꯥꯎ ꯇꯧꯕ ꯑꯃꯁꯨ
ꯑꯣ ꯍꯌꯦꯡ ꯑꯗꯨꯝꯕꯗꯨꯗꯤ ꯀꯩꯅꯣꯗ ꯌꯦꯡꯉꯅꯤ ꯑꯌꯥꯝꯕ ꯑꯩꯈꯣꯏꯒꯤ ꯗꯣꯜꯗ ꯌꯦꯡꯉꯅꯤ ꯗꯣꯜ ꯈꯔ ꯆꯥꯎꯕ ꯂꯦꯞꯄ ꯀꯩꯅꯣ ꯇꯧꯕ ꯍꯥꯏꯔꯗꯤ ꯑꯩꯈꯣꯏ ꯅꯍꯥꯟꯅ ꯀꯩꯅꯣ ꯇꯧꯒꯦꯁꯨ ꯌꯥꯗꯕꯅꯤꯅ ꯑꯍꯟ ꯑꯍꯟꯉꯩꯁꯨ ꯃꯌꯥꯝ ꯂꯩꯕꯅꯤꯅꯀꯣ
ꯗꯨꯅꯦ ꯗꯣꯜꯁꯤꯅꯤꯅꯦ ꯑꯩꯅ ꯀꯤꯔꯤꯁꯦ ꯄꯥꯔꯇꯤ ꯄꯣꯂꯤꯇꯤꯛꯁ ꯂꯥꯛꯄꯅꯤꯅꯦ ꯍꯥꯏꯔꯨꯔꯁꯨ ꯑꯩꯈꯣꯏ ꯄꯥꯔꯠ ꯑꯩꯈꯣꯢ ꯄꯥꯔꯠꯇꯤ ꯂꯥꯛꯇꯅꯤꯡꯉꯥꯏ
ꯃꯥꯅꯤ ꯃꯅꯤꯄꯨꯔꯗꯗꯤ ꯕꯤꯖꯦ ꯄꯤ ꯀꯪꯒ꯭ꯔꯦꯁ ꯍꯥꯢꯁꯤ ꯈ꯭ꯋꯥꯏ ꯆꯥꯎꯔꯕꯅꯤ ꯑꯅꯧꯕ ꯁꯦꯝꯕꯖꯦ ꯑꯩꯈꯣꯏꯅꯗꯤ ꯄꯥꯝꯖꯕ ꯄꯥꯛ ꯉꯝꯒꯤꯔꯣꯏꯕ ꯇꯧꯔꯤꯁꯦ ꯑꯅꯥ